ꯍꯜꯂꯣ ꯍꯜꯂꯣ
ꯑꯥ ꯇꯥꯏ
ꯇꯥꯕ꯭ꯔꯣ ꯆꯥꯛ ꯆꯥꯈ꯭ꯔꯕꯣ ꯕꯔ꯭ꯗꯔ
ꯆꯥꯔꯦ ꯆꯥꯔꯦ ꯅꯪ ꯆꯥꯒꯔ꯭ꯕꯣ
ꯑꯩꯖꯨ ꯆꯥꯈ꯭ꯔꯦꯗ ꯍꯣꯏ
ꯀꯩ ꯏꯟꯖꯥꯡ ꯆꯥꯔꯒꯦ
ꯌꯦꯟ ꯆꯥꯏ ꯉꯁꯤꯁꯦ
ꯎꯝꯍ ꯍꯥꯎꯈꯔ꯭ꯦꯅꯦ
ꯍꯥꯎꯇꯦꯗꯥ ꯕ꯭ꯔꯣꯏꯂꯔꯅꯦꯗꯥ
ꯕꯣꯏꯂꯔ ꯑꯣꯏꯔꯁꯨ ꯁꯥꯅꯦ ꯀꯩꯅꯣ
ꯍꯣꯏ
ꯑꯈꯣꯏꯗꯤ ꯆꯅꯥ ꯆꯅꯥꯒ ꯑꯂꯨ
ꯑꯣ ꯆꯅꯥ ꯍꯥꯏꯕꯗꯤ ꯀꯩꯅꯣ ꯑꯁꯤ ꯀꯤꯔꯤ ꯆꯅꯥ ꯑꯣ ꯑꯣ
ꯑ ꯑ ꯑ ꯑꯩ ꯀꯃꯥꯏꯟ ꯍꯥꯏꯗꯣꯏꯅꯣ ꯆꯅꯥ ꯒ꯭ꯔꯥꯝ ꯒ꯭ꯔꯥꯝ ꯍꯥꯏꯅ
ꯎꯝ ꯐꯖꯟ ꯊꯣꯡꯉꯗꯤ ꯍꯥꯎꯕꯅꯦꯗꯥ ꯑꯗꯨꯁꯨ
ꯎꯝ ꯑꯗꯨꯝ ꯌꯥꯝ ꯍꯧꯇꯕꯗꯤ ꯅꯠꯇꯦ ꯃꯣꯔꯣꯛ ꯃꯣꯔꯣꯛ ꯈꯔ ꯁꯥꯔꯒ ꯑꯗꯨꯝ ꯆꯥꯔꯦ
ꯎꯝ
ꯀꯩꯗꯧꯔ ꯆꯥꯛ ꯆꯥꯕ ꯀꯨꯏꯗ꯭ꯔꯤꯅꯦ ꯑꯗꯨꯗꯤ
ꯆꯥꯛ ꯆ ꯑꯣꯏ ꯑꯩ ꯅꯪꯕꯨ ꯇꯦꯛꯁ ꯊꯥꯔꯛꯄꯗꯣ
ꯎꯝ
ꯑꯗꯨꯗ ꯉꯥꯏꯍꯥꯛ ꯂꯩꯔꯒ ꯆꯥꯈ꯭ꯔꯦ
ꯑꯥ
ꯏꯟꯁꯥꯡꯗꯣ ꯈꯔ ꯉꯥꯏꯊꯣꯛ ꯉꯥꯏꯁꯤꯟ ꯇꯧꯕꯀꯣ ꯑꯃꯨꯛ
ꯑꯥ
ꯑꯗꯨꯒꯤꯅꯤꯗꯥ
ꯉꯁꯤꯗꯤ ꯕꯣꯜ ꯌꯦꯡꯒꯗ꯭ꯔꯣ
ꯑꯁ ꯈꯪꯗ꯭ꯔꯦꯗ ꯌꯦꯡꯁꯦ ꯍꯥꯏꯅꯗꯤ ꯍꯥꯏꯅꯔꯝꯕꯅꯦ ꯄꯨꯡ ꯑꯅꯤ ꯃꯈꯥꯏꯒꯤꯗꯣ
ꯑꯅꯤ ꯃꯈꯥꯏ ꯑꯃ ꯃꯈꯥꯏꯗꯤ ꯉꯝꯃꯔꯣꯏꯗꯀꯣ
ꯎꯝ ꯑꯁ
ꯗꯨꯗꯤ ꯋꯥꯅꯕꯅꯦꯕ ꯏꯁꯥ
ꯋꯥꯗꯤ ꯋꯥꯥꯏ ꯍꯧꯖꯤꯛꯐꯧ ꯇꯨꯝꯅꯤꯡꯉꯛꯈ꯭ꯔꯦ
ꯑꯗꯨꯅꯦ ꯍꯣꯜ ꯗꯦ ꯐ꯭ꯔꯦꯁ ꯑꯣꯏꯗꯦꯕ ꯐꯖꯅ ꯇꯨꯝꯗꯕꯗꯣ
ꯎꯝ ꯑꯗꯨꯃꯥꯏꯟ ꯇꯧꯎꯟ
ꯉꯥꯏꯍꯥꯛ ꯑꯣꯏꯔꯝꯃꯅꯤꯅ ꯅꯪꯁꯨ
ꯑꯧ ꯑꯩ ꯆꯥꯛ ꯆꯥꯕ ꯉꯥꯥꯛ ꯑꯣꯏꯔꯦ ꯑꯗꯨꯒ ꯐꯝꯃꯝꯃꯤꯅꯤ
ꯗꯥꯏꯖꯦꯁ ꯇꯧ ꯍꯧꯔꯝꯃꯅꯤꯅ ꯄꯨꯛꯁꯦ꯫
ꯍꯨꯝ ꯗꯥꯏꯖꯦꯁ ꯂꯣꯏꯗꯣꯔꯦ ꯈꯣꯏꯗꯤ ꯁꯥꯕꯦ ꯑꯩꯠꯇ ꯆꯥꯔꯦꯕꯀꯣ
ꯑꯣꯥ ꯑꯣꯥ ꯑꯣꯥ꯫ ꯐꯩꯗ ꯉꯟꯅ ꯆꯥꯕ ꯑꯗꯨꯒꯨꯝꯕ ꯆꯥꯡꯁꯨ
ꯎꯝ ꯑꯗꯨꯝ ꯉꯟꯅ ꯆꯠꯊꯣꯛꯄꯅ꯫ ꯎꯝ ꯍꯩ ꯉꯔꯥꯡ ꯅꯍꯥꯟꯗꯣ ꯇꯥꯏꯃꯤꯡ ꯍꯥꯟꯅꯒꯤꯒ ꯃꯥꯟꯅꯗꯕꯤꯗꯀꯣ꯫ ꯑꯩꯅ ꯇꯥꯏꯃꯤꯡ ꯆꯦꯟꯖ ꯇꯧꯔꯒ ꯆꯥꯕꯒꯤ꯫ ꯄꯨꯛꯀꯤ ꯑꯃꯨꯛꯁꯨ ꯂꯨꯝꯕ꯭ꯔꯥ꯫
ꯎꯝ ꯎꯝ꯫ ꯑꯗꯨꯃꯥꯏꯅ ꯇꯧꯕꯅꯤꯅ ꯑꯍꯣꯏ꯫ ꯊꯦꯡꯅ ꯆꯥꯔꯗꯤ ꯊꯦꯡꯅ ꯑꯗꯨꯝ ꯇꯨꯝꯃꯦꯕ ꯍꯥꯏꯕꯗꯤ ꯑꯗꯨꯕꯨꯗꯤ ꯃꯍꯧꯁꯥꯅꯤꯅꯀꯣ
ꯍꯣꯏ ꯍꯣꯏ꯫
ꯑꯗꯨꯝ ꯄꯨꯛꯇꯣ ꯇꯨꯝꯗ꯭ꯔꯗꯤ ꯇꯨꯝꯃꯁꯨ ꯅꯨꯡꯉꯥꯏꯇꯦꯅ꯫
ꯎꯝ꯫ ꯑꯗꯨꯅꯤ ꯑꯥ ꯑꯩ ꯉꯁꯤꯗꯤ ꯈ꯭ꯔꯥ ꯉꯟꯅ ꯇꯔꯒꯦ
ꯑꯩꯈꯣꯏꯖꯨ ꯉꯁꯤꯕꯨꯗꯤ ꯈꯔ ꯊꯦꯡꯉꯦꯗ ꯑꯩꯅ ꯈꯔ ꯊꯦꯡꯅ ꯆꯥꯁꯦ ꯍꯥꯏꯅ ꯍꯥꯏꯔꯕꯒꯤꯀꯣ꯫
ꯍꯣꯏ ꯍꯣꯏ ꯅꯣꯏ ꯊꯦꯡꯉꯦ ꯉꯁꯤ꯫
ꯏꯃꯥꯟꯅꯕꯒ ꯆꯃꯤꯟꯅꯕꯒꯣ꯫
ꯎꯝ
ꯑꯗꯨꯒꯤ꯫
ꯅꯪ ꯊꯣꯡꯕ꯭ꯔꯥ ꯏꯟꯁꯥꯡ꯫
ꯍꯣꯏ ꯑꯩꯅ ꯊꯣꯡꯈ꯭ꯔꯦꯗ ꯍꯣꯏ꯫
ꯎꯝ꯫ ꯑꯗꯨꯝ ꯊꯣꯡꯉ ꯂꯩꯔꯗꯤ ꯍꯩꯔꯅꯤ ꯐꯖꯅ꯫
ꯍꯩꯇꯦꯗ ꯄꯪꯊꯣꯛ ꯊꯣꯡꯉꯤꯅꯦꯗ꯫
ꯍꯥꯁꯕꯦꯟ ꯃꯦꯇꯔꯦꯜ ꯑꯣꯏꯔꯅꯤꯅꯦ ꯕ꯭ꯔꯣꯗꯤ ꯍꯦ
ꯑ ꯋꯥꯔꯤꯅꯦꯗ ꯑꯗꯨꯕꯨꯗꯤ
ꯍꯥ ꯍꯣꯢ ꯑꯥ꯫ ꯍꯌꯦꯡꯗꯤ ꯕꯣꯜ ꯁꯥꯟꯅꯗꯣꯏꯔꯣ꯫
ꯑꯩ ꯕꯣꯜꯁꯟꯅꯕꯩ ꯑꯁ ꯂꯦꯞꯈ꯭ꯔꯦꯗ ꯁꯅ ꯄꯥꯛ ꯁꯅꯗ꯭ꯔꯦꯗ꯫
ꯉꯝꯗ꯭ꯔꯕꯣ
ꯑꯁ ꯍꯣꯏ ꯉꯥꯝ ꯍꯣꯏ ꯁꯥꯟꯅꯕꯒꯤ꯫ ꯐꯣꯟꯒꯨꯝꯃ ꯑꯅꯛꯄꯗ ꯂꯩꯔꯗꯤ ꯁꯥꯟꯅꯕ ꯌꯥꯏꯌꯦ ꯑꯗꯨ ꯂꯩꯗꯕꯒꯣ
ꯑꯣ
ꯇꯐꯇꯒꯨꯝꯕ ꯑꯅꯝꯕ ꯑꯗꯨꯝ ꯁꯥꯟꯅꯈ꯭ꯔꯦꯕ ꯑꯗꯨꯗꯤ ꯀꯥꯏꯗꯒꯤ ꯄꯩꯁꯥ ꯆꯪꯉꯦꯅ
ꯑꯁ ꯊꯥꯔꯗꯤ ꯄꯩꯁꯥ ꯑꯗꯨꯝ ꯑꯗꯨꯒ ꯄꯣꯔ ꯄꯣꯔꯗꯤ ꯃꯥꯡꯉꯦꯗ
ꯎꯝ ꯄꯣꯔꯁꯨ ꯄꯣꯗ꯭ꯔꯁꯨ ꯑꯗꯨꯝ ꯐꯤꯐꯇꯤ ꯐꯤꯐꯇꯤꯒꯨꯝꯕꯒꯣ ꯁꯥꯟꯅꯔꯁꯨ ꯑꯗꯨꯝ ꯄꯨꯊꯣꯛ ꯄꯅꯤꯅꯒꯣ ꯍꯟꯗ꯭ꯔꯦꯠ ꯑꯦꯠꯂꯤꯁ ꯍꯟꯗ꯭ꯔꯦꯠ ꯀꯣ
ꯎꯝ
ꯑꯗꯨꯒꯨꯝꯕ ꯄꯨꯊꯣꯛꯄꯅꯤꯅ ꯅꯨꯃꯤꯠ ꯈꯨꯗꯤꯡꯒꯤꯗꯤ ꯀꯔꯥꯏꯗꯒꯤ ꯑꯁ ꯇꯣꯂꯣꯞꯁꯨ ꯆꯥꯕ ꯅꯠꯇꯦ
ꯍꯥꯍꯥ ꯍꯣꯏ ꯆꯨꯝꯃꯦꯀꯣ ꯗꯨ
ꯅꯣꯡꯐꯥꯗꯣꯛ ꯍꯞꯇꯥꯗ ꯑꯃꯔꯛ ꯑꯅꯤꯔꯛ ꯒꯨꯝꯕꯕꯨꯗꯤ ꯁꯥꯟꯅꯕ ꯆꯠꯂꯤ
ꯑꯥ
ꯑꯥ ꯑꯦꯛꯁꯄꯦꯟꯁꯤꯐ ꯌꯥꯝ ꯑꯣꯏꯌꯦꯗ ꯑꯁ ꯏꯪ ꯀꯝꯅ ꯂꯩꯇꯕꯅꯦ ꯒꯔꯤ ꯊꯥꯎ ꯍꯥꯟꯅꯤꯡꯉꯥꯏꯐꯥꯎ ꯂꯩꯇꯦ
ꯍꯣꯏ ꯍꯣꯏ ꯆꯨꯝꯃꯦ ꯑꯥ ꯍꯧꯖꯤꯛ ꯋꯥꯕ ꯃꯇꯝꯅꯤꯕ
ꯎꯝ ꯌꯨꯝꯗꯒꯤꯁꯨ ꯅꯤ ꯅꯤꯕꯁꯤ ꯇꯂꯛꯈ꯭ꯔꯦꯕ
ꯇꯜꯂꯛꯈ꯭ꯔꯦ ꯑꯈꯣꯏꯁꯨ ꯇꯟꯕꯅ
ꯍꯣꯏ
ꯅꯣꯡ ꯐꯥꯗꯣꯛ ꯀꯦꯝ ꯂꯩꯇ꯭ꯔꯦ ꯍꯥꯏꯕ ꯀꯥꯟꯗ ꯅꯤꯕꯁꯨ ꯀ꯭ꯌꯥꯃꯨꯛꯁꯨ ꯇꯟꯕ꯭ꯔꯥ
ꯑꯣ ꯅꯤꯔꯁꯨ ꯑꯁ ꯂꯩꯇꯦ ꯍꯥꯏꯕꯒꯨꯝꯕꯒꯣ
ꯑꯥ
ꯃꯔꯛ ꯃꯔꯛꯇ ꯎꯝ ꯑꯗꯨ ꯂꯩꯇꯦ ꯍꯥꯏꯔ ꯍꯥꯏꯔꯗꯤ ꯑꯈꯣꯏꯁꯨ ꯀꯩ ꯐꯤꯜ ꯇꯧꯋꯦꯅ ꯂꯩꯇꯕꯗꯨ
ꯍꯣꯏ ꯍꯣꯏ ꯍꯣꯏ
ꯑꯗꯨꯒꯤ ꯇꯟꯕꯒꯤ
ꯅꯣꯏ ꯔꯨꯝꯃꯦꯠ ꯗꯨꯗꯤ ꯇꯨꯝꯈ꯭ꯔꯕꯣ
ꯇꯨꯝꯗ꯭ꯔꯤ ꯂꯩꯕꯅꯤ
ꯎꯝ ꯍꯌꯦꯡꯗꯤ ꯆꯔꯁ ꯆꯔꯁꯒꯨꯝꯕ ꯆꯠꯀꯦꯔꯣ
ꯆꯠ ꯁꯤꯔ ꯈꯟꯕꯅꯤ
ꯑꯣ ꯅꯣꯏ ꯑꯗꯨꯗ ꯆꯠꯂꯗꯤ ꯀꯥꯏꯗ ꯑꯝ ꯑꯗꯨꯝ ꯆꯠꯄ꯭ꯔꯣ
ꯑ ꯗꯣꯝꯕꯣꯁ ꯀꯣꯗ ꯆꯠꯂꯤ
ꯗꯣꯃꯣꯁꯀꯣ ꯀꯔꯤꯒꯤ ꯗꯣꯃꯣꯁꯀꯣ ꯑꯣ ꯑꯁꯤꯗ ꯑꯃꯨꯛ ꯌꯧꯕ꯭ꯔꯣ
ꯑ
ꯑꯥ ꯑꯆꯠꯆꯥ ꯑꯩ ꯆꯤꯡꯃꯩꯔꯣꯡ ꯃꯅꯥꯛꯇꯅꯦ ꯂꯩꯕ
ꯑꯣ ꯆꯤꯡꯃꯩꯔꯣꯡ ꯃꯅꯥꯛꯇ ꯑꯣ ꯑꯗꯨꯝ ꯅꯣꯡ ꯐꯥꯗꯣꯛ ꯆꯠꯄꯗꯤ ꯑꯗꯨꯃꯥꯏꯅ ꯆꯠ ꯆꯠꯂꯦ ꯍꯣꯏ ꯑ ꯑꯇꯩ ꯆꯔꯆ ꯇꯣ ꯅꯨꯡ ꯀꯤ ꯀꯌꯥ ꯅꯨꯡꯉꯥꯏꯇꯦꯕ ꯆꯤꯡꯃꯩꯔꯣꯡꯒꯤꯅ ꯅꯨꯡꯉꯥꯏꯌꯦꯕ
ꯁꯦꯟꯇꯔꯁꯨ ꯈꯔ ꯑꯣꯏꯕꯅꯤꯅꯀꯣ
ꯍꯣꯏ ꯍꯣꯏ
ꯎꯝ
ꯅꯪꯗꯤ ꯆꯔꯆ ꯆꯠꯄ꯭ꯔꯣ
ꯑꯁ ꯑꯩ ꯁꯤꯗ ꯂꯩꯕ ꯃꯇꯝꯗꯗꯤ ꯆꯠ ꯆꯠꯇꯕꯒꯨꯝꯕꯅꯦꯗ
ꯑꯝ
ꯈꯨꯟꯗꯕꯨꯗꯤ ꯃꯤꯁ ꯇꯧꯗꯦ ꯑꯗꯨꯝ ꯆꯠꯂꯦꯕ ꯑꯁꯤ ꯁꯤꯗꯕꯨꯗꯤ ꯆꯠꯇ꯭ꯔꯦ ꯍꯥꯏꯕ ꯆꯥꯞ ꯃꯥꯟꯅꯔꯦꯅꯦ
ꯎꯝ ꯑꯗꯨꯗꯤ ꯅꯨꯄꯤ ꯀꯣꯏꯗꯕ꯭ꯔꯣ
ꯢꯁ ꯑꯗꯨꯒꯨꯝꯕꯁꯦ ꯗꯔꯦꯁ ꯂꯩꯇꯦꯕꯒꯣ ꯍꯦꯔꯤꯗꯤ
ꯑꯣ
ꯍꯦꯔꯤꯗꯤ ꯇꯤꯅ ꯍꯥꯏꯁꯤꯔ
ꯍꯥꯟꯅꯗꯒꯤ ꯀꯣꯏꯔꯛꯇ꯭ꯔꯣ
ꯀꯣꯢꯗꯦꯗ
ꯑꯁ ꯑꯗꯨꯗꯤ ꯕ꯭ꯔꯣꯁꯦ ꯁꯤꯛ ꯃꯥꯅꯤꯅꯦ
ꯑꯗꯨ ꯑꯗꯨꯒꯨꯝꯕꯗꯣ ꯀꯔꯤ ꯍꯥꯏꯁꯤꯔ ꯏꯟꯇꯔꯦꯁ ꯃꯤꯅ ꯀꯣꯏꯔ ꯎꯔꯁꯨꯀꯣ
ꯎꯝ
ꯑꯗꯨꯝ ꯀꯩ ꯍꯥꯏꯁꯤꯔ ꯏꯟꯇꯔꯦꯁ ꯂꯩꯗꯦ ꯕꯤꯠ ꯌꯥꯎꯗꯦꯕ
ꯎꯝ
ꯍꯣꯏ ꯀꯣꯏꯕꯕꯨꯗꯤ ꯐꯩꯌꯦ ꯐꯕꯕꯨꯗꯤ ꯑꯗꯨ ꯑꯣꯏꯔꯁꯨ
ꯍꯣꯏ ꯀꯣꯏꯅꯤꯡꯗ꯭ꯔꯗꯤ ꯑꯗꯨꯝ ꯀꯣꯏꯗ꯭ꯔꯁꯨ ꯌꯥꯏ ꯀꯩꯅꯣ ꯍꯥꯏꯕꯗꯤ ꯃꯤꯃꯤꯒꯤ ꯑꯄꯥꯝꯕꯅꯤ ꯍꯌꯦꯡꯋꯥꯏ ꯑꯗꯨꯝ ꯃꯥꯅ ꯑ ꯀꯣꯏꯅꯤꯡꯂꯀꯥꯟꯗ ꯀꯣꯢꯔꯒ
ꯀꯣꯏꯅꯤꯡꯉꯀꯥꯟꯗ ꯀꯣꯏꯕꯗꯨ ꯃꯇꯝ ꯍꯦꯟꯈ꯭ꯔꯗꯤ
ꯃꯇꯝ ꯍꯦꯟꯈ꯭ꯔꯁꯨ ꯢꯁ ꯀꯥꯏꯗꯤ ꯅꯨꯄꯥꯗꯤ ꯅꯨꯄꯤꯕꯨꯗꯤ ꯍꯣꯏ ꯐꯔꯛ ꯇꯥꯏ ꯑꯗꯣ ꯅꯨꯄꯥꯗꯤ ꯃꯥꯅ ꯄꯥꯝꯕ ꯃꯇꯝꯗ ꯂꯧꯕ ꯌꯥꯏꯅ
ꯑꯩꯈꯣꯏ ꯐꯦꯃꯤꯂꯤꯁꯨ ꯑꯪꯀꯜ ꯑꯅꯤ ꯂꯩ ꯅꯨꯄꯤ ꯊꯤꯌꯨ ꯍꯩꯇꯕ
ꯑꯣ ꯑꯗꯨꯕꯨ ꯑꯍꯟꯁꯤꯡꯅ ꯊꯤꯔꯣ ꯍꯥꯏꯔꯒ ꯂꯩꯔꯝꯒꯅꯤ
ꯍꯣꯏ ꯍꯥꯏꯔꯦꯕ ꯁꯨꯡꯇꯥꯥ ꯇꯥꯗꯕ ꯀꯩ ꯍꯥꯏꯖ‌ꯦ ꯄꯩꯁꯥ ꯇꯥꯟꯕꯒꯨꯝꯃꯒꯣ ꯑꯗꯨꯒꯨꯝꯕꯗ ꯏꯟꯇꯔꯦꯁ ꯈꯔ ꯌꯥꯎꯕ
ꯎꯝ
ꯅꯨꯄꯤ ꯊꯤꯔꯒ ꯀꯩꯗꯧꯔꯨꯅꯤ ꯀꯥꯏꯅꯀꯣ
ꯍꯣꯏ ꯍꯣꯏ
ꯑꯗꯨꯒꯨꯝꯕꯗ‌ꯣ ꯇꯧꯋꯦꯕ
ꯎꯝ ꯍꯥꯏꯕꯗꯤ ꯄꯩꯁꯥ ꯊꯥꯔ ꯊꯕꯛ ꯇꯧꯔꯒ ꯐꯦꯃꯂꯤ ꯃꯇꯦꯡ ꯃꯥꯡꯉꯗꯤ ꯌꯥꯏ ꯀꯩꯅꯣ ꯑꯥ ꯑꯗꯨꯝ ꯄꯪꯂꯩ ꯂꯩꯔꯒ ꯆꯥꯔꯕꯗꯤ ꯐ ꯇꯥꯏꯌꯦꯕꯔ‌ꯣ
ꯎꯝ
ꯑꯗꯨꯝ ꯊꯕꯛ ꯇꯧꯔꯗꯤ ꯀꯩꯁꯨ ꯀꯥꯏꯗꯦꯗ
ꯀꯥꯏꯔꯤ ꯀꯥꯏꯔꯤ ꯑ‌ꯣ
ꯎꯝ ꯉꯁꯤꯗꯤ ꯉꯟꯅ ꯇꯨꯝꯗꯣꯏꯔꯣ
ꯑꯁ ꯑꯩ ꯉꯥꯏꯍꯥꯛ ꯉꯥꯏꯍꯥꯛ ꯎꯪꯒꯤꯒꯦꯗ ꯁꯤꯒꯤꯖ‌ꯦ
ꯅꯪꯗ‌ꯣ ꯑꯥ ꯑꯥ
ꯑꯃꯥꯗꯤ ꯑꯃꯥ ꯍꯧꯕꯗ ꯉꯥꯏꯔꯤꯕꯅꯤꯅꯒ‌ꯣꯟ
ꯎꯝ ꯍꯣꯏ ꯍꯣꯏ
ꯑꯩꯅ ꯍꯛꯀꯥꯝ ꯆꯟ ꯆꯟꯕꯁꯤꯗ ꯑꯩꯗꯤ ꯇꯨꯝꯅꯤꯡꯉꯕ꯭ꯔꯥ ꯈꯜ
ꯑꯣ ꯑꯁ ꯇꯨꯝ ꯇꯨꯝꯗꯤ ꯇꯨꯝꯅꯤꯡꯒ꯭ꯔꯦ ꯑꯗꯨ ꯑꯣꯏꯔꯖꯨ ꯇꯨꯝ ꯇꯨꯝꯣꯏꯗ
ꯑꯥꯁ
ꯍꯥꯏꯕꯗꯤ ꯉꯔꯥꯡꯖꯨ ꯇꯨꯝꯗꯕꯅꯤꯅꯀꯣ
ꯑꯣ
ꯑꯗꯨꯒꯤꯅꯤꯗꯥ
ꯎꯝ ꯉꯁꯥꯏ ꯅꯨꯡꯗꯤꯟ ꯈꯔꯗꯤ ꯇꯨꯃꯝꯒꯅꯤꯅ
ꯅꯨꯡꯊꯤꯟ ꯇꯨꯝꯗ꯭ꯔꯦꯗ ꯑꯌꯨꯛꯇ‌ꯣ ꯉꯥꯏꯍꯥꯛꯇꯪ ꯇꯨꯝꯃꯦ ꯄꯨꯡ ꯑꯅꯤꯒꯨꯝꯕ ꯑꯍꯨꯝꯒꯨꯝꯕ ꯒ‌ꯣ
ꯑꯣ ꯑꯁ ꯑꯗꯨꯗꯤ ꯋꯥꯔꯅꯤꯍꯦ
ꯎꯝ ꯋꯥꯕꯕꯨꯗꯤ ꯌꯥꯝ ꯋꯥꯗ‌ꯦꯗꯥ
ꯎꯝ ꯍꯨꯝ
ꯄ꯭ꯔꯣꯇꯤꯟ ꯃꯌꯥꯝ ꯑꯃꯨꯛ ꯆꯥꯁꯤꯜꯂꯨꯕꯅ ꯀꯣ ꯌꯦꯟ
ꯌꯦꯟ ꯍꯥꯎꯅ ꯊ‌ꯣꯡꯕ꯭ꯔꯥ
ꯎꯝ ꯈꯔ ꯀꯪꯅꯀ‌ꯣ ꯃꯍꯤ ꯌꯥꯎꯗꯕꯤꯗ ꯑꯗꯨꯃꯥꯏꯟ ꯊꯣꯡꯉꯒ ꯆꯥꯈ꯭ꯔꯦꯅ ꯉꯁꯤꯗꯤ ꯃꯍꯤꯖꯨ ꯀꯌꯥ ꯄꯥꯝꯗꯕꯀꯣ ꯎꯝ ꯎꯝ
ꯌꯦꯟ ꯈꯇꯥ ꯆꯥꯕ꯭ꯔ‌ꯣ
ꯍꯣꯏ ꯌ‌ꯦꯟ ꯑꯗꯨ ꯈꯛꯇꯅꯤꯗ
ꯑꯗꯨ ꯈꯛꯇꯪ ꯆꯝꯐꯨꯠ ꯆꯥꯁꯤꯔ ꯍꯥꯏꯅꯗꯤ ꯕꯤꯟꯁ ꯀꯨꯝꯕꯗꯤ ꯂꯩꯔꯛꯄꯅꯦ ꯑꯗꯨ ꯁꯦꯝꯅꯤꯡꯗ꯭ꯔꯕꯥ
ꯍꯣꯏ ꯍꯣꯏ
ꯅꯨꯄꯤꯒꯨꯝꯕ ꯑꯣꯏꯔꯝꯗꯤ ꯃꯊꯦꯜ ꯂꯨꯀꯣꯏꯒꯨꯝꯕ ꯁꯦꯝꯕ ꯀꯩ ꯍꯥꯏꯁꯤꯔꯥ ꯊꯧꯅꯥ ꯂꯩꯌꯦꯅ ꯅꯨꯄꯥꯗꯤ ꯂꯝ ꯁꯝꯅꯦꯕ
ꯍꯣꯏ ꯍꯣꯏ
ꯆꯥꯛ ꯊꯣꯡꯉꯤ ꯌꯦꯟꯁꯥꯡ ꯊꯣꯡꯉꯤ ꯍꯣꯏ ꯅꯣꯡ ꯐꯥꯗꯣꯛꯒꯨꯝꯃ ꯍ
ꯑ
ꯌꯥꯝ ꯆꯥꯅꯤꯡꯉꯛꯀꯥꯟꯗ ꯁꯦꯝꯕ ꯋꯥꯅꯦꯕ
ꯍꯣꯏ ꯍꯣꯏ ꯑꯗꯨꯅꯤ ꯅꯣꯏ ꯔꯨꯝꯃꯦꯠ ꯁ ꯑꯗꯨꯝ ꯅꯣꯏ ꯑꯦꯛꯆꯦꯟꯖ ꯇꯧꯅꯔꯒ ꯇꯣꯡꯕ꯭ꯔꯥ ꯆꯠꯅ
ꯑꯩ ꯔꯨꯝꯃꯦꯠꯇꯤ ꯂꯩꯇꯦ ꯏꯊꯟꯗꯅꯦ ꯂꯩꯕ ꯑꯗꯨ ꯅꯦꯛꯁ ꯅꯦꯛꯁ ꯗꯣꯔꯗ ꯂꯩꯕꯀꯣ ꯔꯨꯝꯅ ꯑꯗꯨꯝ ꯅꯛꯅꯕ
ꯑꯥ
ꯎꯝ ꯑꯗꯨꯒꯤꯅꯤꯅꯦ
ꯎꯝ ꯍꯣꯏ ꯑꯗꯨꯝ ꯆꯥꯛꯀꯨꯝ